ꯑꯣꯛꯑꯗꯤ ꯄꯥꯏꯔꯛꯑꯔꯣꯏꯗ꯭ꯔꯅ ꯈꯜꯂꯨꯔꯦ ꯃꯌꯥ ꯇꯦꯛꯑꯅꯤꯒꯥꯏ ꯍꯥꯏꯔꯛꯑꯦ ꯌꯥꯝ ꯅꯣꯛꯅꯤꯡꯉꯦ ꯏꯖꯤꯞꯇꯣ ꯒꯣꯜꯑꯅꯤ ꯆꯜꯂꯦꯅ ꯇꯧꯋꯦꯕꯀꯣ ꯍꯧꯖꯤꯛ ꯌꯥꯝ ꯄꯛꯇꯦ
ꯑꯩ ꯍꯥꯏꯗꯤ ꯔꯣꯅꯥ ꯔꯣꯅꯥꯜꯗꯣ ꯐꯦꯟ ꯑꯣꯏꯔꯗꯤ ꯃꯦꯁꯤ ꯃꯦꯁꯤꯗ ꯎꯝ ꯁꯥꯎꯒ ꯗꯕꯅꯤ ꯍꯥꯏꯕꯒꯤ ꯔꯨꯜ ꯂꯩꯕ꯭ꯔꯕ ꯅꯠꯇ꯭ꯔꯒ ꯎꯝ ꯃꯦꯁꯤꯒꯤ ꯐꯦꯟꯑꯣꯏꯔꯗꯤ ꯔꯣꯅꯥꯜꯗꯣꯗ ꯁꯥꯎꯒꯗꯕꯅꯤ ꯍꯥꯏꯕꯒꯤ ꯀꯔꯤꯅꯣꯕ
ꯑꯗꯣ ꯑꯩꯕꯨꯗꯤ ꯑꯩꯕꯨꯗꯤ ꯃꯦꯁꯤꯒꯤ ꯐꯦꯟꯅꯦꯕꯀꯣ ꯑꯗꯨ ꯔꯣꯅꯥꯜꯗꯣꯗ ꯁꯥꯎꯕ ꯂꯩꯇꯦꯕ ꯃꯥ ꯉꯔꯥꯡ ꯆꯤꯟ ꯎꯝꯁꯟꯕ ꯚꯤꯗꯤꯑꯣ ꯑꯃ ꯑꯩꯌꯦꯡꯉꯦ ꯑꯗꯣ ꯑꯩꯊꯋꯥꯏ ꯅꯨꯡꯉꯥꯏꯇꯦꯕꯀꯣ ꯑꯗꯨꯝ ꯅꯨꯡꯉꯥꯏꯇꯦ ꯑꯗꯣ ꯅꯨꯡꯉꯥꯢꯇꯦ ꯑꯩꯅꯨꯡꯉꯥꯏ ꯇꯦ ꯍꯥꯏꯌꯦ ꯃꯣꯏꯅꯗꯤ ꯀꯔꯦꯝꯅꯕꯅꯦꯅ ꯈꯜꯂꯝꯒꯅꯦꯕꯀꯣ ꯍꯥꯏꯕꯗꯤ
ꯈꯔ ꯍꯥꯟꯅ ꯀꯩꯅꯣꯈꯣꯏ ꯂꯩꯍꯧꯔꯦ ꯑꯥ ꯅꯦꯃꯥꯔ ꯈꯣꯏ ꯂꯩꯍꯧꯔꯦ ꯉꯔꯥꯡꯅ ꯔꯣꯅꯥꯜ ꯗꯣ ꯍꯣꯏ ꯉꯔꯥꯡꯅ ꯔꯣꯅꯥꯜꯗꯣ ꯈꯣꯏ ꯂꯩꯍꯧꯔꯦ ꯑꯗꯣ ꯑꯩ ꯀꯞꯄꯗꯨ ꯅꯦꯔꯃꯥ ꯀꯞꯄꯗꯣ ꯅꯨꯡꯉꯥꯢꯇꯦ
ꯎꯪꯎꯪ
ꯏꯁꯄꯦꯟꯗꯤ ꯇꯣꯞ ꯅꯤ ꯀꯩꯅꯣꯅꯦ
ꯀꯥꯅ ꯌꯥꯎꯒꯦ ꯍꯥꯏꯕ ꯃꯤ
ꯀꯩ ꯍꯥꯢꯅꯣ
ꯈꯔ ꯈꯔ ꯍꯩꯕ ꯄ꯭ꯂꯦꯌꯥꯔꯗꯣ ꯄ꯭ꯂꯦꯌꯥꯔ ꯈꯔ ꯃꯁꯛ ꯈꯪꯅꯕ ꯀꯅꯥ ꯌꯥꯎꯒꯦ ꯍꯥꯏꯕ
ꯏꯁꯄꯦꯟ ꯀꯩꯗꯧꯕ ꯍꯥꯏꯅꯣ ꯀꯩꯅꯣ ꯍꯜꯂꯣꯑꯣ
ꯑꯩ ꯑꯩꯅ ꯉꯥꯡꯕ ꯇꯥꯗ꯭ꯔꯣ
ꯀꯅꯥ ꯌꯦꯗꯦ ꯑꯗꯣ
ꯎꯝ
ꯍꯜꯂꯣꯥꯟꯗꯤ ꯀꯩꯅꯣ ꯈꯣꯏꯒꯤꯅꯦ ꯏꯄꯦꯟꯒꯤ ꯑꯣꯏꯔꯝꯃꯣꯏ ꯃꯥꯗꯤ
ꯍꯂꯥꯟꯗꯤ ꯐ꯭ꯔꯥꯟꯁ ꯅꯠꯇ꯭ꯔꯣ ꯍꯜꯂꯥꯟꯗꯤ ꯀꯩꯅꯣ ꯍꯜꯂꯥꯟꯗꯤ ꯐ꯭ꯔꯥꯟꯁ ꯅꯠꯇ꯭ꯔꯣ ꯑꯗꯤ
ꯍꯜꯂꯣ
ꯇꯥꯏꯌꯦ
ꯍꯂꯥꯟꯗꯤ ꯏꯁꯄꯦꯟꯒꯤ ꯑꯣꯏꯔꯝꯃꯣꯏꯗ
ꯍꯂꯥꯟꯗꯤ ꯏꯁꯄꯦꯟ ꯅꯠꯇꯦꯗ ꯀꯅꯥꯅ
ꯑꯗꯨꯅꯦ ꯑꯣꯏꯔꯝꯃꯣꯏ ꯍꯥꯏꯁꯦ ꯍꯂꯥꯟꯅꯤ ꯅꯩꯔꯤꯗꯤ ꯍꯧꯖꯤꯛ
ꯑꯣ ꯅꯠꯇꯦ ꯅꯣꯔꯋꯦꯅꯤ ꯅꯣꯔꯋꯦꯅꯤ ꯑꯥ ꯑꯥ
ꯍꯂꯥꯟꯅꯤ ꯅꯩꯔꯤꯁꯦ ꯍꯧꯖꯤꯛ
ꯑꯥ ꯃꯥ ꯈꯔ ꯅꯩꯈꯠꯂꯛꯄ ꯃꯥꯜꯂꯦꯀꯣ ꯅꯣꯔꯋꯦꯅꯦ
ꯎꯝ ꯄ꯭ꯂꯦ ꯑꯃꯗ ꯀꯤꯂꯣꯃꯤꯇꯔ ꯀꯨꯟꯅꯤꯄꯥꯟ ꯍꯥꯏꯕ꯭ꯔꯥ ꯀꯩꯅꯩ ꯆꯦꯜꯂꯦꯌꯦ
ꯀꯩꯕ
ꯃꯤꯅꯤꯠ ꯑꯃꯗ ꯀꯤꯂꯣꯃꯤꯇꯔ ꯀꯨꯟꯅꯤꯄꯥꯟ ꯍꯥꯏꯕ ꯀꯩꯅꯣꯝ ꯆꯦꯜꯂꯦꯌꯦ ꯁꯕꯅꯅ ꯍꯥꯏꯕ
ꯍꯩꯃꯥ ꯄꯦꯝꯃ ꯍꯂꯥꯟꯖꯦ
ꯔꯃꯗꯅꯦꯦ
ꯍꯂꯥꯟꯂꯕ
ꯑꯥ ꯀꯤꯂꯣꯃꯤꯇꯔ ꯀꯨꯟꯅꯤꯄꯥꯟ ꯆꯦꯜꯂꯦꯌꯦ ꯍꯣꯏ ꯑꯗꯨꯒ ꯑꯦꯝꯕꯥꯄꯦꯟꯅ ꯀꯨꯟ ꯃꯔꯤ ꯍꯥꯏꯕ꯭ꯔꯥ
ꯑꯣ
ꯑꯗꯨꯗꯤ ꯃꯣꯏꯁꯤ ꯀꯩꯅꯣ ꯅꯠꯇ꯭ꯔꯦ ꯆꯤꯇꯥꯒꯨꯝꯕꯒꯤ ꯐꯤꯕꯝꯗ ꯂꯥꯛꯈ꯭ꯔꯦ ꯀꯔꯤꯕ
ꯎꯝ ꯑꯗꯣ ꯍꯧꯖꯤꯛꯁꯦ ꯂꯝꯄꯥꯛꯇ ꯀꯩꯅꯣ ꯇꯧꯔꯤꯔꯕ
ꯅꯣꯀꯤꯗꯪ ꯀꯥꯄꯤ ꯀꯥꯄꯤ ꯉ ꯄꯥꯛꯇ ꯀ ꯀ ꯂ ꯂ ꯂꯝꯄꯥꯛꯇ ꯕꯣꯜ ꯀꯥꯞꯄ ꯐꯖꯩ
ꯀꯃꯥꯏꯅ ꯀꯅꯥ ꯀꯔꯤ ꯀꯃꯥꯏꯅ ꯇꯧꯔꯒ ꯀꯥꯞꯄꯤꯕ
ꯂꯥꯏꯆꯤꯒꯤ ꯂꯦꯞꯇꯣꯞꯇꯒꯤ ꯇꯧꯕ ꯃꯥꯜꯂꯦ ꯆꯁ ꯍꯥꯏꯅ ꯍ ꯗꯨꯀꯥꯟ ꯆꯂꯨꯧꯕꯗ ꯎꯝ ꯅꯣꯏꯗꯤ ꯈꯪꯕ ꯅꯠꯇꯦ ꯑꯩꯗꯤ ꯏꯅꯦ ꯁꯨꯠꯁꯤꯜ ꯂꯥꯛꯄꯒꯤ ꯏꯁꯀ꯭ꯔꯤꯟꯗꯣ ꯀꯩꯅꯩꯅꯣꯒꯤ ꯑꯥ ꯄ꯭ꯔꯣꯖꯦꯛꯇꯔꯅ ꯑꯁꯤ ꯃꯃꯥꯡꯒꯤ ꯋꯥꯟꯒꯤ
ꯑꯥ ꯀ꯭ꯂꯕꯅ ꯋꯥꯏꯔꯤꯔꯥ ꯀꯩꯅꯣ
ꯑꯥ ꯑꯁꯤꯒꯤꯁꯤ ꯀꯔꯤ ꯀꯧꯕꯅꯣ ꯎꯝ ꯀꯥꯎꯔꯦꯅꯦ ꯑꯂꯨꯟꯃꯪꯒꯤ ꯃꯆꯥꯅꯨꯄꯥꯗꯣ
ꯑꯍꯣꯏꯅꯦ ꯌꯥꯔꯦꯅꯦ
ꯎꯝ ꯑꯂꯨꯟꯃꯪꯒꯤ ꯃꯆꯥꯅꯨꯄꯥ ꯑꯃ ꯂꯩ ꯃꯥ ꯑꯂꯨꯟꯃꯪꯒꯤ ꯗꯤꯒꯤ
ꯍꯣꯏꯅꯦ ꯌꯥꯔꯦ ꯑꯗꯨ ꯑꯩ ꯍꯥꯏꯗꯤ ꯀ꯭ꯂꯞꯅ ꯇꯧꯔꯤꯔꯥ ꯈꯥꯏꯖꯟꯅꯔꯤꯔꯕ
ꯈꯥꯏꯖꯅꯩꯅꯦ ꯃꯦꯁꯤꯒꯤ ꯐꯦꯟꯁꯤꯡꯅ ꯊꯥꯔꯤꯅꯦ ꯍꯥꯏꯕ ꯅꯍꯥꯟꯒꯩꯗꯤ ꯇꯤꯚꯤꯗ ꯀꯥꯞꯄꯅꯦ ꯔꯣꯅꯥꯜꯗꯣꯏ꫰ꯇꯥꯕ ꯅꯨꯃꯤꯠ ꯀꯨꯝꯕꯗ ꯇꯤꯚꯤꯗ ꯗꯨꯝ ꯀꯥꯞꯄꯅꯦ
ꯇꯕꯤꯗꯗꯤ ꯀ꯭ꯂꯕꯀꯤ
ꯑ ꯀ꯭ꯂꯕꯀꯤ ꯇꯤꯚꯤ ꯐ꯭ꯂꯦꯠꯇꯝ ꯂꯩꯌꯦꯕ
ꯎꯝ ꯑꯃꯨꯛꯀꯠ
ꯅꯣꯡ ꯆꯨꯕ꯭ꯔꯣ ꯀꯔꯤ
ꯆꯨꯏꯌꯦ ꯎꯝ ꯈꯔ ꯈꯔ ꯈꯔ ꯆꯨꯌꯦ ꯑꯃꯨꯛꯀ ꯆꯟꯒ꯭ꯔꯕ꯭ꯔꯥ ꯍꯪꯕꯅꯦ
ꯑꯣ ꯒꯣꯜꯁꯨ ꯑꯃꯨꯛꯀ ꯆꯜꯂꯦꯅ ꯇꯧꯕꯅ ꯌꯥꯈꯤꯗꯔꯦ ꯍꯥꯏꯕ ꯑꯒꯣꯗꯣ ꯆꯤꯟꯕ
ꯑ ꯐꯣꯜ ꯇꯥꯔꯝꯕꯥꯅ ꯐꯣꯜ ꯇꯥꯕꯟ ꯂꯩꯃꯥꯜꯂꯦ ꯑꯥ
ꯎꯝ
ꯐꯣꯜ ꯇꯥꯕꯥꯅ ꯑꯃ ꯂꯩꯕ ꯃꯥꯜꯂꯦ
ꯎꯝ
ꯇꯥꯕ꯭ꯔꯣ ꯂꯩꯕ ꯃꯥꯜꯂꯦ
ꯑꯥ
ꯑꯦ
ꯑꯣ ꯑꯣ ꯑꯩꯁꯨ ꯏꯁꯇꯦꯇ꯭ꯁꯇꯒꯤ ꯑꯗꯨꯝ ꯔꯣꯜꯖꯦꯁ ꯏ꯭ꯁꯇꯦꯇ꯭ꯁ ꯇꯩ ꯑꯗꯨꯝ ꯌꯦꯡꯕꯁꯨ ꯌꯥꯕ ꯋꯥ ꯑꯣꯏꯔꯔꯣꯏ ꯑꯣꯏꯔꯔꯣꯏꯒ ꯍꯥꯏꯔꯤꯌꯦ
ꯏꯖꯤꯕꯒ ꯀꯤ ꯑꯅꯤ ꯁꯨꯔ ꯃꯥꯜꯂꯦ
ꯍꯧꯖꯤꯛ ꯑꯃ ꯆꯟꯒꯤꯕ ꯃꯥꯜꯂꯦꯕ ꯂꯥꯎ ꯂꯥꯎꯔꯛꯑꯦꯕ
ꯑꯥ ꯍꯣꯏ ꯍꯣꯏ ꯑꯗꯥꯏꯗꯁꯨ ꯀꯥꯞꯅꯔꯤꯕ꯭ꯔꯣ
ꯎꯝ ꯃꯥꯏ ꯃꯥꯏ ꯁꯨꯃꯥꯡꯗ ꯇꯧꯕꯁꯨ ꯌꯥꯎꯋꯦ ꯁꯥꯟꯅꯕ ꯇꯤꯝ ꯁꯤꯡꯒꯤ ꯒꯤꯞ
ꯍꯥꯞꯁꯨ ꯊꯥꯈ꯭ꯔꯦ ꯌꯥꯗꯧ ꯃꯥꯟꯗ꯭ꯔꯦꯗ
ꯑꯣꯏꯔꯔꯣꯏ ꯑꯣꯏꯔꯔꯣꯏ ꯍꯥꯏꯌꯦ ꯑ꯭ꯁ ꯍꯥꯥ
ꯅꯨꯡꯉꯥꯏꯇꯦꯅꯦ ꯏꯖꯤꯞꯅ ꯅꯩꯕꯤꯔꯗꯤ
ꯎꯝ
ꯑꯣꯥ ꯅꯨꯡꯉꯥꯏꯇꯦ
ꯎꯝ ꯑꯥꯍꯥ
ꯅꯨꯡꯉꯥꯏꯇꯦꯅꯦ ꯃꯇꯝꯁꯤꯁꯨ ꯌꯥꯔꯛꯇ꯭ꯔꯦ
ꯑꯧ
ꯄꯨꯡ ꯗꯨꯅꯅꯤ ꯃꯥꯄꯜ ꯃꯈꯥꯏꯗ ꯍꯧꯒꯤꯕꯅꯦ ꯑꯣ ꯃꯥꯄꯜ ꯃꯈꯥꯏꯗ ꯍꯧꯈꯤꯕꯅꯦ ꯃꯤꯅꯠ ꯇꯔꯥꯃꯉꯥ ꯍꯥꯞꯊꯔꯦ ꯄꯨꯡ ꯑꯃꯃꯈꯥꯏꯅꯤ ꯅꯥꯏꯟꯇꯤ ꯃꯤꯅꯠꯅꯤ ꯑꯗꯨꯅꯗꯤ ꯑꯃ ꯃꯈꯥꯏ ꯑꯃꯃꯤꯅꯠ ꯅꯤꯐꯨ ꯃꯉꯥ ꯃꯤꯅꯠ ꯇ꯭ꯔꯥꯏꯟꯊꯣꯏꯗꯉꯥꯏꯔꯦ
ꯑꯥꯑꯣ
ꯑꯥꯁ ꯅꯨꯡꯉꯥꯏꯇꯦꯅꯦ ꯑꯥꯁ ꯑꯥꯁ ꯑꯁꯆ ꯑꯁꯆ ꯅꯨꯡꯉꯥꯏꯇꯦꯌꯦ ꯌꯥꯝꯅ
ꯑꯥꯍꯥ ꯍꯥ
ꯇꯜꯂꯦ ꯆꯥꯎꯈꯠꯇꯤꯌꯦ ꯌꯥꯝꯅ
ꯑꯅꯤꯁꯨꯨꯒ꯭ꯔꯦꯒꯣꯜ
ꯑꯅꯤ ꯁꯨꯒ꯭ꯔꯦ ꯏꯖꯤꯞꯅ ꯁꯨꯒ꯭ꯔꯦ ꯑꯃꯥ ꯀꯩꯅꯣ ꯖꯤꯔꯣ ꯇꯨꯅꯦ
ꯃꯥꯅꯤ ꯖꯤꯔꯣ ꯇꯨꯅꯦ ꯀꯔꯤꯅꯣꯇꯧꯔꯤꯁꯤꯕꯣ
ꯃꯥꯑꯥ ꯀꯩꯅꯣꯅꯦ ꯖꯤꯔꯣꯇꯨꯗ ꯂꯩꯌꯦ
ꯅꯨꯡꯉꯥꯏꯇꯦꯅꯦ ꯇꯧꯔꯤꯕ ꯂꯤꯂꯥꯁꯦ ꯑꯩꯕꯣ
ꯎꯪꯎꯪ ꯑꯥꯁ ꯍꯥꯏꯒꯨꯝꯅ ꯂꯣꯏꯅꯥ ꯃꯊꯪ-ꯃꯊꯪꯀꯣ
ꯋꯥꯔꯜ ꯀꯞ ꯑꯥ ꯂꯣꯏꯕꯐꯥꯎ ꯌꯦꯡꯕꯤꯅꯤꯉꯥꯏ ꯃꯤ ꯂꯩꯔꯔꯣꯏꯌꯦ
ꯑꯥꯁ ꯃꯥꯁꯨ ꯑꯃꯨꯛꯀ ꯂꯩꯍꯧꯔ ꯗꯣꯢꯔꯣ ꯑꯣꯡ
ꯈꯣꯢ ꯁꯙꯅꯁꯦ ꯌꯥꯝ ꯄꯛꯇꯔꯦ
ꯑꯩ ꯑꯩ ꯃꯥꯢ ꯏꯁꯇꯦꯇꯁꯀ ꯌꯦꯡꯖꯗ꯭ꯔꯦ ꯄꯛꯃꯟꯗꯥꯗꯅ ꯑꯗꯨꯒ ꯃꯥꯅ ꯑꯩꯉꯣꯟꯗ ꯑꯣꯟ-ꯑꯣꯟꯁꯤꯜꯂ ꯄꯛꯇꯦꯌꯦ ꯑꯩꯗꯤ ꯏꯆꯝ ꯆꯝꯅ ꯀꯥꯔꯟ ꯑꯗꯨꯝ ꯇꯧꯔꯒ ꯖꯤ ꯖꯤꯄꯦꯗ ꯂꯨꯄꯥ ꯇꯔꯥ ꯊꯥꯒꯦ ꯈꯜꯂꯦ ꯍꯥꯏꯔꯨꯔꯦ
ꯇꯥꯕ꯭ꯔꯣ
ꯇꯥꯏꯌꯦ
ꯇꯥꯕ꯭ꯔꯣ ꯍꯥꯏꯔꯒ ꯢꯆꯥꯅꯨꯡꯁꯤꯊꯣꯢ ꯃꯥ ꯍꯥꯏꯅꯦꯀꯣ ꯑꯥ ꯑꯥꯔꯠ
ꯈꯜꯂꯗꯤ ꯌꯥꯝꯅꯨꯡꯉꯥꯏꯇꯦ ꯃꯦꯁꯤꯒꯤ ꯐꯦꯟ ꯍꯨꯏ ꯈꯔ ꯂꯩꯌꯦ ꯍꯥꯏꯌꯦ ꯃꯥꯑꯣꯟ
ꯈꯪꯗꯦꯕ ꯃꯥꯗꯤ ꯌꯥꯝ ꯁꯥꯎꯋꯦ ꯃꯦꯁꯤꯒꯤ ꯐꯦꯟ ꯍꯨꯏꯈꯔ ꯂꯩꯌꯦ ꯍꯥꯏꯌꯦ ꯃꯥ ꯍꯥꯏꯕ ꯍꯧꯖꯤꯛ ꯁꯥꯎꯔꯒꯂꯥꯎꯔꯤꯕ ꯑꯥꯔꯖꯦꯟꯇꯤꯅꯥꯒꯤ ꯈꯜꯂꯗꯤ ꯅꯨꯡꯉꯥꯢ
ꯑꯣ ꯑꯣ ꯑꯣ ꯑꯣ ꯑꯩ ꯉꯝꯃꯥꯔꯣꯏꯗ ꯑꯩ ꯑꯥ ꯀꯩꯅꯣ ꯇꯨꯝꯅꯍꯧꯔꯣ ꯒꯥꯢ ꯍꯥꯏꯔꯤꯁꯤꯗꯤ ꯆꯦꯁꯅꯥꯁꯦ ꯇꯥꯕ꯭ꯔꯥ